ꯍꯜꯂꯣ ꯎꯝ ꯇꯥꯏ ꯇꯥꯏ
ꯑꯩꯅ ꯍꯥꯏꯗ꯭ꯔꯥ
ꯅꯪ ꯅ ꯍꯥꯏꯗꯤ ꯍꯥꯏ ꯑꯗꯨ ꯀꯩꯅꯣ ꯀꯩꯅꯣꯗꯤ ꯃꯥꯡꯉꯤꯍ‌ꯦ
ꯑꯗꯨ ꯑꯗꯨ ꯇꯧꯗ꯭ꯔꯗꯤ ꯌꯥꯔꯣꯏꯕ ꯈꯪꯕ꯭ꯔꯥ ꯅꯪꯅ ꯉꯁꯥꯏ ꯑꯩ ꯅꯪꯅ ꯉꯁꯥꯏ ꯀꯣꯜ ꯇꯧꯕꯗ ꯀꯩꯅꯣꯝꯃ ꯇꯧꯕ ꯑꯣꯏꯔꯝꯅꯦ
ꯎꯝ ꯀꯩꯗꯧꯔꯤꯒ‌ꯦ
ꯑꯩꯗꯤ ꯐꯃꯨꯡꯗ ꯍꯤꯞꯄꯒ ꯂꯩꯌꯦ
ꯅ‌ꯣꯏ ꯀꯥꯡꯕꯨꯁꯦ ꯐꯖꯅ ꯍꯤꯞꯗꯤ ꯍꯤꯞꯄ ꯃꯥꯜꯂꯦꯍꯦ
ꯌꯥꯔꯦ ꯅꯪꯗꯤ ꯌꯥꯝ ꯍꯤꯞꯇꯕꯒꯤ ꯇꯥꯏꯞꯇ ꯅꯪ ꯁꯨ ꯍꯤꯞꯔꯝꯒꯅꯤꯗꯥ
ꯑꯩꯁꯨ ꯍꯤꯞ ꯑꯩ ꯑꯩꯁꯨ ꯍꯤꯞ ꯍꯤꯞꯔꯁꯨ ꯀꯩꯅꯣ ꯀꯩꯀꯩꯅꯣꯗꯤ ꯌꯦꯡꯉ ꯂꯩꯕꯅꯤ ꯗ‌ꯦꯔꯦꯛ ꯍꯤꯞꯄꯗꯤ ꯅꯠꯇꯦ
ꯑꯩꯁꯨꯅꯦ ꯑꯗꯨꯕꯨꯗꯤ ꯍꯤꯞꯄꯁꯨ ꯁꯨꯝꯅ ꯁꯨꯝ ꯍꯤꯞꯇꯦ
ꯉꯔꯥꯡꯁꯨ ꯉꯟꯅ ꯇꯨꯝꯃꯦ ꯅꯪꯗꯤ ꯑꯩꯗꯤ ꯊꯦꯡꯉ ꯇꯨꯝꯃꯦ
ꯑꯁ ꯉꯔꯥꯡꯗꯨꯗꯤ ꯌꯩ ꯑꯩꯗꯤ ꯏꯆꯦꯒꯁꯨ ꯂꯩꯌꯦꯕꯀꯣ ꯅꯪꯁꯨ ꯈꯪꯕ ꯅꯠꯇ꯭ꯔꯥ
ꯎꯝ ꯉꯥꯔꯥꯡꯗ‌ꯣ
ꯑꯥ
ꯉꯔꯥꯡꯗ‌ꯣ ꯑꯩꯁꯨ ꯆꯥꯛ ꯊꯣꯡꯕ ꯈꯣꯠꯄ ꯑꯩꯈꯣꯏ ꯃꯔꯨꯞ ꯀꯥꯡꯕꯨ ꯈꯔ ꯇꯧꯔꯀꯥꯟꯗ ꯈꯔ ꯊꯦꯡꯗꯣꯛꯄꯒꯣ
ꯑꯥ ꯑꯩꯁꯨ ꯏꯆꯦꯒꯁꯨ ꯂꯩꯕꯅꯤꯅ ꯍꯥꯏꯕꯗꯤ ꯑꯥ ꯅꯨꯡꯗꯥꯡ ꯑꯩ ꯃꯊꯛꯇ ꯅꯨꯡꯗꯥꯡ ꯅꯨꯡꯗꯥꯡ ꯇꯦꯔꯦꯁ ꯀꯥꯗ꯭ꯔꯥ
ꯎꯝ
ꯇꯦꯔꯦꯁ ꯀꯥꯔ ꯇꯧꯋꯦ ꯑꯗꯨ ꯑꯁ ꯑꯩ ꯅꯨꯡꯇꯤꯒꯤ ꯀꯥꯕꯗꯣ ꯑꯩꯁꯨ ꯅꯨꯡꯉꯥꯏꯇꯕꯀꯣ ꯑꯗꯨ ꯉꯔꯥꯡꯗꯤ ꯉꯟꯅ ꯇꯨꯝꯃꯒꯦ ꯍꯥꯏꯟ ꯇꯨꯝꯃꯦ ꯉ ꯉꯁꯤꯗꯤ ꯕꯣꯜ ꯌꯦꯡꯗꯣꯏꯅꯦ ꯅꯪꯗꯤ
ꯌꯦꯡꯗꯣꯏꯅꯤꯅꯦ
ꯑꯁ ꯌꯦꯡꯃꯤꯟꯅꯔꯁꯦ ꯑꯗꯨꯗꯤ
ꯉꯁꯤꯗꯤ ꯈꯔ ꯈꯔ ꯉꯟꯅ ꯍꯧꯒꯅꯤꯕ
ꯍꯣꯏ ꯑꯗꯨꯏ ꯑꯩꯁꯨ ꯉꯁꯤꯗꯤ
ꯉꯟꯇꯥꯅ ꯆꯥꯔꯒ ꯔꯤꯗꯤ ꯂꯩꯗꯝꯅꯦ ꯍꯧꯖꯤꯛꯇꯤ
ꯑꯁ ꯌꯥꯝ ꯌꯦꯡꯅꯤꯡꯕ ꯃꯥꯂꯦꯀꯣ ꯅꯪꯁꯦ
ꯑꯁ ꯌꯥꯝ ꯌꯦꯡꯅꯤꯡꯈ꯭ꯔꯦꯅꯦ
ꯎꯝ
ꯕꯣꯜ ꯍꯣꯏ ꯕꯣꯜ ꯅꯪ ꯕꯣꯜ ꯍꯩꯕ꯭ꯔꯣ ꯍꯩꯕ꯭ꯔꯥ ꯄꯪꯕ꯭ꯔꯥ ꯃꯌꯥꯏ ꯑꯣꯏꯕ꯭ꯔꯥ ꯀꯃꯥꯏ ꯇꯧꯕ꯭ꯔꯣ?
ꯀꯩ ꯍꯥꯏꯗꯣꯏꯅꯣ ꯈꯪꯗꯦꯗ
ꯍꯥꯏꯌꯣ ꯍꯥꯏꯌꯣ ꯍꯥꯏꯗꯕ ꯇꯧꯒꯅꯨ꯫ ꯍꯩꯕ꯭ꯔꯥ ꯒꯣꯜ ꯆꯟꯕꯗꯤ ꯉꯝꯕ꯭ꯔꯣ?
ꯑꯦ ꯉꯝꯗ꯭ꯔꯗꯤ
ꯑꯣ ꯑꯗꯨꯗꯤ ꯍꯩꯔꯝ ꯆꯟꯕ ꯉꯝꯕꯁꯦ ꯂꯩꯀꯥꯏꯗꯔ ꯅꯠꯇ꯭ꯔꯒ
ꯇꯣꯔꯃꯦꯟꯗ
ꯍꯥꯏ ꯍꯥꯏ ꯑꯁꯦꯡꯕꯔꯣ?
ꯑꯁꯦꯡꯕꯅꯤꯅꯦ ꯀꯩꯅꯣ ꯃꯤ ꯆꯦꯝꯄꯤꯌꯟꯕꯨ ꯂꯧꯔꯛꯈ꯭ꯔꯕꯅꯤꯅꯦ
ꯍꯥꯏ ꯑꯩꯗꯤꯀꯣ ꯊꯥꯖꯕꯁꯦ ꯈꯔꯗꯤ ꯋꯥꯠꯂꯦꯅꯦ꯫
ꯋꯥꯆꯦꯞꯇ ꯐꯨꯠꯕꯣꯜ ꯏꯁꯀꯤꯜ ꯇꯧꯔꯒ ꯊꯥꯔꯛꯇ꯭ꯔꯗꯤ ꯅꯪ ꯊꯥꯖꯗꯧ ꯃꯥꯟꯗꯦꯗ
ꯑꯁꯦꯡꯕꯀꯣ ꯅꯪ ꯚꯤꯗꯤꯑꯣ ꯈꯔ ꯅꯝꯃꯒ ꯊꯥꯔꯛꯑꯣ
ꯍꯨꯝ ꯎꯝ
ꯑꯗꯨ ꯊ ꯑꯗꯨ ꯊꯥꯔꯛꯑꯗꯤ ꯑꯩ ꯊꯥꯖꯕ ꯌꯥꯏ
ꯑꯩꯈꯣꯏꯅ ꯆꯦꯝꯄꯤꯌꯣ ꯂꯧꯔꯛꯄ ꯐꯣꯇꯣꯒꯨꯝꯕꯗꯣ ꯂꯩꯕ꯭ꯔꯥ ꯂꯩꯇꯕ꯭ꯔꯥ ꯌꯦꯡꯒꯦ꯫
ꯍꯣꯏ ꯑꯗꯨ ꯌꯦ ꯊꯥꯔꯛꯑꯣ ꯑꯗꯨ ꯅꯠꯇ꯭ꯔꯗꯤ ꯑꯩ ꯄꯥꯛ ꯊꯥꯖꯕ ꯉꯝꯗꯦꯕ꯫
ꯌꯥꯝ ꯌꯥꯝ ꯀꯟꯅ ꯍꯩꯕꯗꯤ ꯑꯣꯏꯗꯦꯗ ꯁꯨꯝ ꯏꯁꯥꯒꯤ ꯏꯟꯇꯔꯦꯁ ꯂꯩꯕꯒꯤꯀꯣ ꯁꯨꯝ ꯁꯥꯟꯅꯕ ꯃꯤ ꯗꯧꯅ ꯍꯥꯥ
ꯍꯥꯏꯌꯣ ꯍꯥꯏꯌꯣ
ꯃꯤ ꯑꯇꯣꯞꯄꯒꯨꯝꯅ ꯌꯥꯝ ꯍꯩꯕꯗꯤ ꯅꯠꯇꯦꯗ
ꯍꯩꯔꯝꯒꯅꯤꯗ ꯀꯔꯤꯅꯣ
ꯑꯩꯈꯣꯏꯗꯤ ꯄ꯭ꯔꯣꯐꯦꯁꯅꯦꯜꯃꯛꯇꯤ ꯅꯠꯇꯕꯅꯤꯅ
ꯎꯝ ꯑꯗꯨ ꯑꯣꯏꯔꯁꯨ ꯑꯗꯨ ꯑꯣꯏꯔꯁꯨ ꯗꯨꯝ ꯍꯩꯕ ꯃꯤ ꯌꯥꯝ ꯌꯥꯎꯕꯅꯤꯗ
ꯎꯝ
ꯅꯪꯗꯤ ꯅꯨꯄꯤ ꯀꯔꯤ ꯇꯧꯕꯅ ꯈ꯭ꯋꯥꯏꯗꯩꯩ ꯄꯥꯝꯕ꯭ꯔꯥ?
ꯅꯨꯄꯤꯁꯦ ꯌꯥꯝ ꯁꯣꯞ ꯑꯣꯏꯕꯗꯣ꯫
ꯍꯥꯥ
ꯌꯥꯝ ꯁꯥꯎꯒꯟꯗꯕꯤꯗꯣ ꯄꯥꯝꯃꯦ꯫
ꯑ ꯅꯨꯄꯤꯁꯦ
ꯅꯨꯄꯤꯁꯦ ꯈꯔ ꯈꯔ ꯁꯣꯐ ꯑꯣꯏꯕ ꯂꯩꯗꯅ
ꯑꯗꯨ ꯅꯪ ꯅꯨꯄꯤꯅ ꯋꯥ ꯇꯞ ꯇꯞꯅꯒ ꯉꯥꯡꯕꯗꯣ ꯄꯥꯝꯕ꯭ꯔꯥ
ꯍꯣ ꯑꯗꯨꯃꯥꯏꯅ ꯑꯥ ꯍꯥꯏꯕꯗꯤ ꯂꯩꯗꯅ ꯃꯤ ꯅꯨꯄꯤ ꯍꯥꯏꯁꯤꯗꯤ ꯈꯔ ꯍꯝꯕꯜ ꯑꯣꯏꯕꯗꯣ
ꯍꯣꯏ ꯍꯣꯏ
ꯑꯗꯨꯒꯤ ꯀ꯭ꯋꯥꯂꯤꯇꯤ ꯆꯦꯟꯕꯗꯣ ꯄꯥꯛ ꯑꯩ ꯑꯥ
ꯅꯪ ꯀꯔꯤ ꯀꯔꯝꯃꯥꯏꯅ ꯄꯥꯝꯕ ꯀꯔ ꯀꯔꯝꯃꯥꯏ ꯀꯔꯤ ꯀꯔꯤ ꯀꯔꯤ ꯃꯣꯏꯒꯤ ꯃꯑꯣꯡꯗꯣ ꯍꯥꯏꯌꯦꯅꯦ
ꯑꯩꯗꯤ ꯐꯥꯔꯁꯇꯥ ꯑꯗꯨ ꯐꯥꯔꯁꯇꯣ ꯑꯗꯨꯗ ꯑꯗꯨꯗ ꯂꯩꯔꯦꯗꯅ
ꯎꯝ
ꯐꯥꯔꯁꯗꯣ ꯍꯝꯕꯜ ꯂꯣꯏꯕꯗꯣ ꯑꯗꯨꯅꯦ ꯑꯗꯨꯒ ꯑꯩꯗꯤ ꯁꯛ ꯃꯥꯏꯗꯨꯗꯤ ꯌꯥꯝ ꯀꯟꯅ ꯊꯣꯏꯗꯣꯛꯅ ꯊꯝꯗꯦꯕꯀꯣ ꯑꯗꯨꯗ ꯑꯗꯨꯗ ꯐꯣꯀꯁ ꯇꯧꯗꯦꯕ
ꯑꯥ
ꯁꯣꯁꯥꯏꯇꯤꯗ ꯆꯠꯅꯕ ꯌꯥꯕ ꯕꯤꯍꯦꯚꯤꯌꯔ ꯂꯩꯕꯗꯣ ꯑꯗꯨ ꯑꯗꯨꯗꯣ ꯕꯦꯁ ꯇꯥꯔꯦ ꯌꯥꯝ ꯐꯦꯁꯟꯅꯦꯕꯜ ꯑꯣꯏ ꯌꯥꯝ ꯐꯦꯁꯟ ꯄꯥꯝꯕꯗꯨꯁꯨ ꯑꯩ ꯍꯩꯅꯗꯦ ꯑꯩꯁꯨ ꯁꯤꯝꯄꯜ ꯑꯣꯏꯅꯤꯅꯀꯣ
ꯍꯣꯏꯅꯦ
ꯑꯗꯨꯒꯨꯝꯕꯗꯣ ꯑꯩꯗꯤ ꯄꯥꯝꯃꯦꯕꯀꯣ ꯑꯗꯨꯒꯨꯝꯕꯗꯣ ꯃꯤ ꯈꯔꯗꯤ ꯎꯝ
ꯅꯨꯄꯥꯁꯦ ꯌꯥꯝꯅ ꯁꯣꯐ ꯑꯣꯏꯕꯗꯣ ꯑꯩ ꯌꯥꯝ ꯄꯥꯝꯗꯦ
ꯎꯝ
ꯑꯩ ꯁꯨꯛꯄꯥꯝ ꯄꯥꯝꯗꯦ ꯍꯥꯏꯕꯗꯤꯀꯣ
ꯎꯝ
ꯈꯪꯗꯦ ꯑꯩꯗꯤ ꯅꯨꯄꯥꯖꯦ ꯑꯥ ꯌꯥꯝꯅ ꯏꯪ ꯇꯞꯄꯒ ꯌꯥꯝ ꯉꯥꯡꯕꯁꯤꯡꯗꯣ
ꯎꯝ
ꯁꯤ ꯃꯅꯨꯡꯗ ꯌꯥꯝ ꯐꯒꯟꯗꯦꯕ
ꯎꯝ
ꯃꯄꯥꯟꯗ ꯌꯥꯝ ꯐꯕꯁꯤꯡꯗꯣ ꯑꯩꯒꯤꯗꯤ ꯑꯩꯒꯤꯗꯤ ꯌꯥꯝꯅ ꯅꯨꯄꯥ ꯊꯣꯛꯅ ꯑꯩꯉꯣꯟꯗ ꯉꯥꯡꯔꯛꯄ ꯉꯝꯕꯗꯣ ꯑꯗꯨꯒꯨꯝꯕ ꯑꯣꯏꯅ ꯍꯥꯏꯗꯤ ꯐꯨ ꯆꯩꯕ ꯅꯠꯇꯕꯀꯣ
ꯑꯗꯨ ꯑꯗꯨ ꯑꯗꯨ ꯇꯥꯔꯅꯤ ꯃꯔꯥꯛ ꯃꯔꯥꯛꯗꯤ ꯆꯩꯗꯤ ꯌꯥꯎꯔꯛꯀꯅꯤ ꯀꯣ
ꯆꯩ ꯆꯩ ꯌꯥꯎꯋꯦ ꯍꯥꯏꯕ ꯅꯠꯇꯦ ꯑꯗꯨꯝ ꯅꯨꯄꯥ ꯈꯔ ꯂꯩꯌꯦꯅ
ꯎꯝ
ꯑꯗꯨꯝ ꯃꯥꯒꯤ ꯅꯨꯄꯤꯕꯨ ꯂꯨꯅ ꯇꯧꯔꯒ ꯍꯥꯏꯗꯤ ꯑꯩ ꯅꯨꯄꯤꯒꯤ ꯑꯩꯁꯨ ꯅꯨꯄꯥꯒꯤ ꯃꯈꯥꯗ ꯂꯩꯅꯤꯡꯉꯦꯕ ꯑꯗꯨꯝ ꯅꯨꯄꯥꯒꯤ ꯃꯈꯥꯗꯀꯣ ꯍꯥꯏꯗꯤ ꯃꯥꯒꯤ ꯃꯈꯥꯗ ꯂꯩ ꯕꯒꯤ ꯃꯥ ꯃꯥꯒꯤ ꯃꯒꯨꯟ ꯂꯩꯕꯗꯣ
ꯃꯥꯅꯦ ꯃꯥꯅꯦ ꯆꯨꯝꯃꯦ ꯑꯁ ꯅꯪ ꯌꯥꯝ ꯅꯪ ꯅꯪ ꯒ꯭ꯌꯥꯟ ꯌꯥꯝ ꯇꯥꯔꯝꯃꯦꯅꯦ
ꯅꯠꯇꯦ ꯇꯥꯕꯩ ꯅꯠꯇꯦ ꯑꯩꯗꯤ ꯍꯥꯏꯗꯤ ꯅꯨꯄꯥ ꯊꯣꯛꯇꯕꯤ ꯅꯨꯄꯤꯅ ꯁꯤꯖꯤꯟꯅꯕꯤ ꯁꯤꯖꯤꯟꯅꯕ ꯉꯝꯕ ꯅꯨꯄꯥꯒꯨꯝꯕꯗꯣ
ꯑꯩꯁꯨ ꯑꯩꯁꯨ ꯑꯗꯨ ꯑꯩꯁꯨ ꯑꯗꯨ ꯄꯥꯝꯗꯦ
ꯀꯩꯅꯣ ꯇꯧꯕꯒꯤꯅꯦ ꯑꯗꯣ ꯑꯥ ꯅꯨꯄꯥꯅ ꯈꯔ ꯁꯣꯟꯕ ꯍꯥꯏꯕꯗꯤ ꯅꯨꯄꯥꯅ ꯂꯥ ꯋꯥ ꯉꯥꯡꯕ ꯉꯝꯗꯕꯒꯤꯅꯦꯕ ꯅꯨꯄꯤ ꯑꯗꯨꯒꯨꯝꯕꯗꯤ ꯑꯩꯕꯨ ꯁꯤꯖꯤꯟꯅꯗꯕ ꯉꯝꯕ ꯅꯨꯄꯥꯗꯤ ꯄꯥꯅꯤꯡꯗꯦꯗ ꯑꯩꯉꯣꯟꯗ ꯍꯦꯛ ꯀ ꯍꯥꯏꯔꯒ ꯑꯩꯅ ꯀꯤꯒꯗꯕꯗꯣ
ꯎꯝ
ꯑꯗꯨꯝꯒꯨꯝꯕ ꯑꯣꯏꯅ ꯄꯥꯝꯃꯦꯕ
ꯑꯗꯨꯃꯥꯏ ꯑꯗꯨꯃꯥꯏꯅ ꯅꯨꯄꯤ ꯈꯨꯗꯤꯡꯃꯛ ꯑꯗꯨꯃꯥꯏꯅ ꯋꯥꯈꯜ ꯑꯗꯤ ꯅꯪꯒꯨꯝꯕ ꯋꯥꯈ ꯁꯤꯒꯨꯝꯕ ꯋꯥꯈꯜꯂꯣꯟ ꯂꯩꯔꯗꯤ ꯀꯌꯥꯝ ꯐꯔꯝꯒꯅꯤ
ꯁꯦꯁ ꯋꯥꯔꯤꯗꯣ ꯅꯠꯇꯦ ꯑꯩꯅ ꯍꯥꯏꯕꯗꯤ ꯑꯗꯨꯝ ꯐꯕ ꯍꯥꯏꯕ ꯅꯠꯇꯦ ꯑꯗꯨꯝ ꯅꯨꯄꯥ ꯑ ꯃꯥꯒꯤ ꯅꯨꯡꯁꯤꯅꯕ ꯅꯨ ꯄꯤ ꯑꯣꯏꯔꯣ ꯀꯔꯤ ꯑꯣꯏꯔꯣ ꯏꯃꯥꯟꯅꯕꯒꯤꯁꯨ ꯏꯃꯥꯟ ꯄꯤꯅ ꯅꯨꯡꯁꯤꯅꯔꯛꯄꯁꯨ ꯈꯔ ꯌꯥꯎꯋꯦꯕꯀꯣ
ꯎꯝ
ꯏꯃꯥꯟꯅꯕꯤꯁꯨ ꯃꯥꯕꯨ ꯌꯥꯝ ꯀꯤꯅ ꯆꯠ ꯖꯥꯕꯗꯤ ꯋꯥ ꯍꯥꯏꯗꯣꯛꯈ꯭ꯔꯗꯤ ꯂꯣꯏꯔꯦ ꯍꯥꯏꯕ ꯅꯨꯄꯥꯒꯤ ꯑꯃ ꯂꯩꯕꯗꯣ
ꯎꯝ
ꯑꯗꯨ ꯅꯨꯄꯥ ꯌꯥꯝ ꯃꯥꯜꯂꯦꯕ ꯍꯥꯏꯗꯤ ꯃꯥꯅ ꯍꯥꯏ ꯍꯥ ꯃꯥꯅ ꯍꯥꯏꯗꯣꯛꯈ꯭ꯔꯗꯤ ꯃꯥꯁꯨ ꯑꯗꯨꯗꯩ ꯍꯦꯟ ꯍꯥꯏꯗꯤ ꯁꯣꯏꯕ ꯍꯥꯏꯒꯦ ꯇꯝꯕ ꯉꯝꯗ꯭ꯔꯁꯨ ꯃꯤꯅ ꯊꯥꯖꯕ ꯃꯉꯣꯟꯗ ꯇꯧꯒꯗꯕ
ꯎꯝ
ꯑꯗꯤ ꯑꯥ ꯀꯥꯟꯅꯗꯕꯗ ꯂꯩꯊꯣꯛꯄ ꯈꯣꯠꯄꯗꯣ ꯑꯗꯤ
ꯎꯝ ꯆꯨꯝꯃꯦ ꯆꯨꯝꯃꯦ ꯅꯪ ꯍꯥꯏꯕꯗꯨ
ꯍꯣꯏ ꯑꯥ ꯅꯨꯄꯥ ꯊꯣꯛꯑꯒ ꯐꯨꯕ ꯅꯠꯇ꯭ꯔꯁꯨ ꯑꯩꯉꯣꯟꯗ ꯀꯟꯅ ꯂꯥꯎꯔꯒ ꯆꯠꯀꯅꯨ ꯍꯥꯏꯔꯗꯤ ꯆꯠꯀꯅꯨꯅꯥ ꯇꯧꯔꯛꯄꯗꯣ
ꯎꯝ ꯑꯗꯨꯅꯦꯕꯒꯣ ꯅꯪꯅ ꯄꯥꯝꯃꯤꯁꯦ
ꯍꯣꯏ ꯗꯨꯒꯨꯝꯕꯥ
ꯅꯨꯄꯤ ꯈꯨꯗꯤꯡꯃꯛ ꯅꯨꯄꯤ ꯈꯨꯗꯤꯡꯃꯛ ꯑꯁꯤꯒꯨꯝꯕ ꯋꯥꯈꯜꯂꯣꯟ ꯂꯩꯔꯗꯤ ꯀꯌꯥꯝ ꯅꯨꯡꯉꯥꯏꯒꯅꯤ ꯅꯨꯄꯥ ꯈꯣꯏ ꯅꯨꯞ ꯅꯨꯄꯥ ꯅꯨꯄꯥ ꯀꯪ ꯅꯨꯄꯥ ꯀꯥꯡꯕꯨꯒꯤꯁꯨ ꯌꯥꯝ ꯋꯥꯈꯜꯗꯣ ꯌꯥꯝ ꯄꯤꯁ ꯑꯣꯏꯔꯅꯤꯕ ꯁꯨꯃꯥꯏꯟ ꯇꯧꯔꯗꯤ
ꯑꯗꯨꯗꯤ ꯑꯣ ꯅꯨꯄꯥꯒꯤ ꯃꯈꯨꯠꯇ ꯂꯩꯕꯅꯦ ꯅꯨꯄꯤꯗꯤ
ꯑꯗꯨꯝ ꯑꯗꯨ ꯇꯧ ꯑꯗꯨ ꯃꯤ ꯈꯔꯗꯤ ꯑꯗꯨ ꯈꯟꯗꯦꯕ ꯑꯗꯨꯃꯥꯏꯅ ꯈꯟꯗꯦꯕ ꯑꯩꯅ ꯃ ꯑꯩꯅ ꯃꯥꯕꯨ ꯁꯤ ꯑꯩꯅ ꯑꯩꯅ ꯃꯥꯕꯨ ꯑꯩꯒꯤ ꯃꯈꯥꯗ ꯊꯝꯒꯗꯕꯅꯤ ꯍꯥꯏꯕ ꯈꯨꯔꯨꯞ ꯈꯔ ꯂꯩꯔꯤꯕ ꯈꯔ ꯂꯩꯔꯤꯕꯀꯣ
ꯑꯁ ꯑꯗꯨꯗꯤ ꯅꯨꯄꯥ ꯊꯣꯛꯇꯕꯩꯅꯦꯗ ꯑꯗꯨꯗꯤ ꯅꯨꯄꯤ ꯑꯣꯏꯅ ꯂꯩꯌꯣꯗ
ꯎꯝ ꯑꯗꯨꯃꯥꯏꯅ ꯑꯗꯨꯒꯨꯝꯕ ꯑꯗꯨꯒꯨꯝꯃ ꯇꯧꯕ ꯃꯤꯁꯨ ꯈꯔ ꯂꯩꯌꯦꯕꯀꯣ ꯑꯗꯨꯒꯤꯅꯤꯗ ꯅꯪꯗꯨꯝꯅ ꯒ꯭ꯌꯥꯟ ꯇꯥꯔꯒ ꯒ꯭ꯌꯥꯟ ꯇꯥꯔꯗꯤ ꯌꯥꯝ ꯐꯩ ꯅꯪ ꯅꯨꯄꯥ ꯑꯐꯕ ꯐꯪꯕ ꯑꯣꯏꯌꯨ
ꯑꯩꯁ ꯅꯪ ꯐꯪꯔꯤꯗꯨꯗꯤ ꯀꯔꯤꯔꯣ ꯑꯩ ꯅꯪ ꯐꯪꯉꯦ ꯍꯥꯏꯅ ꯂꯩꯔꯤꯅꯦ
ꯑ ꯅꯪ ꯐꯪꯉꯦ ꯍꯥꯏꯅ ꯂꯩꯔꯒꯥꯟꯗ ꯐꯪꯕ ꯑꯣꯏꯌꯣ ꯍꯥꯏꯔꯗꯤ ꯑꯁ ꯁꯣꯏꯗ꯭ꯔꯣ ꯋꯥꯔꯤꯁꯦ
ꯑꯗꯨꯁꯨ ꯌꯥꯕ ꯇꯥꯟꯖꯥ ꯂꯥꯛ ꯂꯥꯛꯀꯅꯤꯗ
ꯌꯥꯔꯕꯅꯦ ꯌꯥꯔꯕꯅꯦ ꯆꯍꯤ ꯑꯩ ꯆꯍꯤ ꯑꯥ ꯑꯍꯨꯝ ꯃ ꯃꯇꯨꯡꯗ ꯑꯃꯨꯛ ꯐꯥꯎꯔꯛꯀꯦ
ꯆꯍꯤ ꯑꯃꯥ
ꯍꯣꯏ ꯅꯪꯁꯨ ꯅꯨꯄꯤ ꯂꯧꯗꯕꯤꯗ ꯂꯩꯔꯝꯃꯣ ꯑꯩ ꯇꯜꯂꯦꯗ ꯅꯪꯁꯦ ꯀꯔꯤ
ꯅꯪꯁꯨ ꯑꯗꯨꯗꯤ ꯀꯩꯅꯣ ꯑꯣꯏꯔꯝꯃꯗꯤ ꯅꯨꯄꯤꯗꯧꯔ ꯂꯩ ꯑꯩꯗꯤ ꯑꯩꯅ ꯑꯩ ꯄꯥ ꯍꯧꯖꯤꯛꯄꯨꯗꯤ ꯑꯩ ꯌꯥꯝꯅ ꯄꯥꯅꯤꯡꯕ ꯐꯥꯎꯗꯦꯗ ꯍꯧꯖꯤꯛ ꯐꯥꯎꯗꯤ
ꯆꯍꯤ ꯆꯍꯤ ꯊꯥꯔꯇꯤ ꯐꯥꯎꯗꯤ ꯐꯖꯅ ꯄꯥꯈꯪ ꯁꯥꯒꯦ ꯍꯥꯏꯅ ꯑꯩꯁꯨ ꯐꯤꯔꯦꯞ ꯂꯧꯔꯕꯅꯤ
ꯅꯪ ꯆꯍꯤ ꯀꯌꯥ ꯁꯨꯔꯒꯦ
ꯇꯣꯏꯋꯦꯟꯇꯤ ꯐꯣꯔ ꯁꯨꯕꯗꯣ ꯇꯣꯏꯋꯦꯟꯇꯤ ꯐꯣꯔꯗ ꯅꯤꯡ ꯇꯧꯔꯦꯕ
ꯑꯩꯈꯣꯏꯅꯤ ꯆꯞ ꯃꯅꯩꯍꯦ ꯑꯗꯣ ꯀꯔꯤ ꯊꯥꯗ ꯂꯣꯏꯗꯣꯏꯅꯣ ꯅꯪꯒꯤ ꯀꯩꯅꯣꯗꯣ
ꯑꯩꯒꯤꯔꯣ
ꯎꯝ
ꯑꯩꯒꯤ ꯀꯝꯄꯂꯤꯠ ꯑꯣꯏꯗꯕꯁꯦꯔꯣ
ꯎꯝ ꯂꯣꯏꯔꯝꯗꯥꯏꯗ
ꯗꯤꯁꯦꯝꯕꯔꯗ
ꯑꯗꯨꯗꯤ ꯅꯪꯉꯣꯟꯗꯩ ꯍꯦꯟꯅ ꯑꯩꯅ ꯑꯍꯟ ꯑꯣꯏꯌꯦ
ꯌꯥꯝ
ꯑꯩꯅ ꯑꯩꯅ ꯅꯣꯕꯦꯝꯕꯔꯗ
ꯑꯣ
ꯑꯩꯁꯨ ꯅꯣꯕꯦꯝꯕꯔꯗ ꯇꯀꯏꯋꯦꯟꯇꯤ ꯐꯣꯔ ꯀꯝꯄꯂꯤꯠ ꯑꯣꯏꯔꯛꯑꯅꯤꯕ
ꯑꯗꯨꯗꯤ ꯊꯥꯒꯤ ꯋꯥꯔꯤ ꯈꯛꯇꯅꯤꯗꯅ
ꯑꯥ ꯊꯥꯒꯤ ꯋꯥꯔꯤ ꯑꯣꯏꯔꯁꯨ ꯅꯨꯃꯤꯠꯀꯤ ꯍꯥꯏꯒꯅꯨꯅꯦ ꯊꯣꯛꯄ ꯉꯟꯅ ꯊꯣꯛꯄꯐꯥꯎ ꯑꯍꯟꯅꯤꯅꯦ ꯑꯩꯁꯦ ꯅꯠꯆꯦꯅꯦ ꯅꯠꯆꯦ ꯅꯠꯆꯦꯒꯨꯝꯕꯅꯤꯒꯣ
ꯀꯥꯏꯗꯩ ꯋꯥꯔꯤꯁꯦ ꯑꯃꯨꯛ ꯂꯨꯁꯜꯂꯛꯏꯍꯦ ꯁꯤꯃꯇꯥꯡ ꯌꯧꯔꯗꯤ
ꯍꯥꯏꯕꯗꯤ ꯆꯍꯤꯗ ꯍꯥꯏꯔꯗꯅ ꯁꯤꯅꯤꯅ ꯀꯔꯤꯔꯣ ꯊꯥ
ꯏꯆꯦ ꯏꯆꯦ ꯍꯥꯏꯒꯗꯕꯗꯤ ꯀꯩꯅꯣ ꯇꯧ ꯀꯩꯅꯣꯅꯦ ꯑꯩꯉꯣꯟꯗꯒꯤ ꯈꯔ ꯌꯥꯝꯃ ꯍꯟꯒꯗꯕ ꯍꯟꯕ ꯃꯇꯝꯗ ꯀꯥꯎꯒꯗꯝꯅꯤ
ꯌꯥꯝꯅ ꯍꯟꯗꯔꯥꯁꯨ ꯍꯜꯂꯦꯅ ꯑꯩ ꯅꯪꯉꯣꯟꯗꯒꯤꯗꯤ ꯈꯔꯥ
ꯈꯔꯕꯨꯗꯤ ꯍꯜꯂꯦ ꯑꯗꯨ ꯑꯣꯏꯔꯁꯨ ꯍꯧꯖꯤꯛ ꯏꯕꯥꯅꯤꯒꯤ ꯆꯍꯤꯗꯤ ꯃꯔꯨꯞ ꯑꯣꯏꯒꯦꯔꯥ ꯀꯔꯤ ꯑꯣꯏꯒꯦꯔꯥ ꯑꯗꯨꯝ ꯇꯧꯗꯕ ꯃꯇꯝꯅꯦꯕ ꯅꯪꯁꯨ ꯑꯍꯟ ꯌꯥꯝ ꯁꯥꯅꯤꯡꯉꯤꯍꯦ ꯅꯪꯗꯤ ꯑꯍꯟ ꯌꯥꯝ ꯁꯥꯅꯤꯡꯕ ꯇꯧꯅꯨ
ꯁꯥꯅꯤꯡꯕ ꯇꯧꯕꯒꯤ ꯅꯠꯇꯦ ꯑꯍꯟ ꯑꯣꯏꯔꯛꯈ꯭ꯔꯥꯕꯒꯤꯅꯦ ꯍꯥꯏꯕꯗꯤ ꯅꯪꯉꯣꯟꯗꯒꯤꯗꯤ ꯈꯔꯗꯤ ꯑꯍꯟꯅꯤꯅ ꯊꯥ ꯑꯩꯅ ꯗꯦꯠꯇꯤ ꯍꯥꯏꯕ ꯅꯨꯡꯉꯥꯏꯇ꯭ꯔꯦ ꯑꯗꯨ ꯑꯣꯏꯔꯁꯨ ꯑꯩꯗꯨ ꯂꯥꯁ ꯃꯟ ꯂꯥꯁ ꯋꯤꯛ ꯁꯤꯗꯤ ꯂꯥꯁ ꯋꯤꯛꯇꯅꯦꯕꯀꯣ
ꯎꯝ
ꯑꯗꯨ ꯅꯪꯅ ꯂꯥꯁ ꯋꯤꯛꯂꯣ ꯐꯥꯔꯁꯠ ꯋꯤꯛ ꯑꯣꯏꯕ꯭ꯔꯣ
ꯑꯩꯗꯤ ꯐꯔꯁ ꯋꯤꯛ
ꯑꯗꯨ ꯑꯣꯏꯔꯗꯤ ꯑꯗꯨꯗꯤ ꯅꯨꯃꯤꯠ ꯇꯔꯥꯒꯨꯝꯕ ꯈꯦꯠꯅꯔꯝꯗꯧ ꯃꯥꯜꯂꯦ
ꯎꯝ ꯑꯣꯏꯔꯝ ꯑꯣꯏꯔꯝꯕ ꯌꯥꯏ
ꯅꯨꯃꯤꯠ ꯇꯔꯥꯒꯨꯝꯕ ꯍꯜꯂꯝꯗꯧ ꯃꯥꯜꯂꯦ ꯑꯩꯅ
ꯅꯪꯁꯦ ꯑꯩꯅ ꯁꯨꯝ ꯈꯟꯕꯗ ꯌꯥꯝ ꯈꯪꯗꯤ ꯈꯪꯂꯝ ꯑꯩ ꯈꯪꯕꯁꯨ ꯌꯥꯕ ꯇꯥꯟꯖꯥ ꯂꯩ ꯑꯩꯈꯣꯏ ꯅꯣꯏ ꯈꯨꯟ ꯍꯥꯏꯔꯛꯄꯗꯨꯗ
ꯑꯣ ꯑꯩꯈꯣꯏ ꯈꯨꯟ ꯇꯤꯟꯅ ꯇꯤꯟꯅꯕ ꯌꯥꯎꯕ꯭ꯔꯣꯅꯥ
ꯅꯣꯏꯒꯤ ꯈꯨꯟꯖꯒꯤ ꯃꯤꯁꯤꯡ ꯑꯌꯥꯝꯕ ꯑꯩ ꯈꯪꯉꯤꯀꯣ
ꯅꯪ ꯑꯗꯨꯗꯤ ꯅꯪ ꯑꯩ ꯈꯪꯂꯝꯒꯤꯔꯣ ꯅꯪ ꯑꯩꯒꯤ ꯃꯤꯡ ꯇꯥꯗꯦ
ꯃꯤꯡ ꯃꯤꯡ ꯃꯥꯕꯨꯗꯤ ꯇꯥꯗꯦꯕꯗꯨ ꯑꯩ ꯈꯪꯕ ꯈꯪꯕ ꯌꯥꯕ ꯆꯥꯟꯁ ꯌꯥꯝ ꯋꯥꯡꯅ ꯂꯩ ꯅꯣꯏꯒꯤ ꯅꯣꯏ ꯈꯨꯟꯒꯤ ꯃꯤꯁꯦ ꯑꯩ ꯌꯥꯝ ꯈꯪꯉꯦꯕꯀꯣ ꯄꯥꯠ ꯁꯨꯅ ꯅꯣꯏꯒꯤ ꯄꯥꯔꯠ ꯃꯌꯥꯝꯗꯣ ꯁꯨꯅ ꯑꯩ ꯈꯪꯉꯦꯕ ꯌꯥꯝ ꯈꯪ
ꯑ ꯑꯗꯨꯕꯨ ꯑꯩꯗꯤ ꯅꯣꯏꯔꯣꯝꯒꯤ ꯃꯤꯗꯣ
ꯎꯝ
ꯅꯣꯏ ꯈꯔ ꯃꯅꯨꯡꯒꯤꯔꯣꯝꯗꯣ
ꯎꯝ
ꯑꯩꯗꯤ ꯀꯅꯥꯝꯇ ꯈꯪꯅꯗꯦ
ꯑꯣ
ꯍꯥꯏꯕꯗꯤ ꯑꯩꯅ ꯈꯪꯅꯗꯦ ꯍꯥꯏꯕꯗꯤ ꯑꯗꯨꯝ ꯈꯪ ꯑꯥ ꯇꯤꯟꯅꯔꯛꯇꯕ ꯍꯥꯏꯁꯦ